ꯍꯂꯣ
ꯀꯥꯏ ꯈꯎꯔꯒꯦ ꯀꯥꯏ ꯌꯎꯔꯒꯦ
ꯍꯥꯎꯋꯥ ꯍꯥꯎꯗ꯭ꯑꯦ
ꯆꯁꯨ ꯂꯣ ꯍꯜꯂꯣ
ꯑꯁ ꯁꯥꯎꯁꯦ ꯌꯥꯝ ꯅꯨꯡꯉꯥꯏꯇꯦ ꯃꯤ ꯂꯥꯛꯄ ꯉꯥꯏꯔꯤꯑꯕ ꯑꯝꯇ ꯂꯥꯎꯇ꯭ꯔꯤ ꯏꯊꯟꯗꯅꯦ ꯍꯧꯖꯤꯛ
ꯕꯖꯥꯔꯗꯔꯣ ꯍꯧꯖꯤꯛ ꯖ ꯁꯥ ꯊ ꯁꯥꯇ ꯏꯕꯥꯅꯤ ꯑꯩꯈꯣꯏꯒꯤ ꯒꯦꯠ ꯃꯅꯥꯛꯇ ꯏꯟꯁꯥꯡ ꯂꯩꯒꯦꯅ ꯂꯩꯔꯤꯑꯦ ꯆꯤꯛꯀꯟ ꯁꯦꯟꯇꯔꯗ ꯆꯥꯛ ꯀ꯭ꯂꯥꯃꯦꯅꯥ
ꯑꯣ ꯑꯩꯁꯨ ꯂꯥꯛꯇꯤ ꯂꯥꯛꯑꯒꯦ ꯑꯗꯣ ꯃꯤ ꯑ ꯂꯥꯛꯀ ꯏꯊꯗ ꯃꯤꯅ ꯇꯥꯔꯅꯦ ꯇꯥꯔꯅꯦ ꯑ ꯀ ꯂꯄꯉꯥꯏꯔꯅꯤ
ꯑ
ꯐꯣꯟꯁꯦ ꯐꯖꯅ ꯇꯥꯗ꯭ꯔꯦ ꯉꯍꯥꯛ ꯆꯠꯁꯤ ꯆꯠꯂꯅꯤ ꯍꯥꯏꯕ ꯃꯤ ꯂꯥꯛꯇ꯭ꯔꯤꯌꯦ
ꯏ ꯀꯟꯗꯨꯅꯦꯕ
ꯅꯪ ꯂꯥꯛꯄ ꯉꯥꯏ꯭ꯔꯥ ꯅꯠꯇ꯭ꯔꯒ ꯑꯩ ꯏꯚꯅꯤ ꯍꯥꯟꯅ ꯆꯪꯂꯝꯃꯨꯔꯥ
ꯄꯕꯅꯤ ꯈꯨꯁꯤꯅꯦ ꯃꯥꯏ
ꯀꯨꯝꯃꯟ ꯇꯣꯟ ꯆꯁꯤ ꯍꯥꯏꯆꯥꯎ
ꯁꯥꯥꯎꯁꯦꯣ ꯌꯥꯝ
ꯀꯠꯇꯤꯡ ꯇꯧꯕ ꯍꯧꯔꯦꯕꯀꯣ ꯑꯩꯈꯣꯏꯗꯤ
ꯑ ꯑꯃꯗꯤ ꯂꯥꯛꯑꯦ ꯑꯗꯣ ꯉꯥꯏꯍꯥꯛ ꯂꯩꯔꯗꯤ ꯂꯥꯛꯑꯗꯤꯗꯤ ꯂꯥꯛꯑꯅꯤ ꯃꯤ ꯑꯗꯣꯕꯥꯅꯤꯅ ꯉꯥꯏꯕ ꯉꯝ ꯉꯥꯏꯒꯤꯦ ꯉꯥꯏꯔꯔꯣ ꯑꯗꯨꯝ ꯀꯥ ꯀꯠꯂꯒꯦ ꯍꯥꯏꯔꯗꯤ ꯑꯗꯨꯝ ꯅꯨꯕꯥꯅꯤ ꯍꯥꯟꯅ ꯑꯗꯨꯝ ꯆꯠꯂꯝꯃꯣ
ꯂꯥꯛꯑꯣ ꯂꯥꯛꯑꯣ ꯑꯗꯨꯗꯤ ꯑꯃꯨꯛ ꯄꯥꯏꯍꯜꯂꯒꯦꯁꯦ ꯍꯜꯂꯣ
ꯍꯂꯣ
ꯀꯥꯏ ꯌꯥꯎꯔꯒꯦ
ꯆꯄ ꯍꯧꯗ꯭ꯔꯤꯔꯤꯕ
ꯍꯧꯕ ꯍꯧꯗ꯭ꯔꯤꯌꯦꯦ
ꯑꯥ ꯃꯤ ꯑꯅꯤꯇꯪꯅꯦ ꯑꯗꯨꯒꯤ
ꯌꯥꯝ ꯊꯦꯡꯉꯦ
ꯍꯌꯦꯅꯦ ꯆꯠꯂꯁꯦ ꯍꯥꯏꯔꯒ ꯉꯥꯏꯍꯥꯛ ꯉꯥꯏꯥꯛꯀꯣ ꯍꯥꯏꯌꯦꯦ
ꯑꯍꯥꯎꯕ ꯄꯨꯔꯛꯎꯀꯣ
ꯄꯤꯁꯥ ꯊꯥꯔꯛꯑꯣ
ꯄꯩꯁꯥ ꯂꯩꯇꯦ ꯂꯨꯄꯥ ꯀꯨꯟ ꯈꯛꯇ ꯂꯩꯌꯦ
ꯂꯩꯇ
ꯍꯥꯥ
ꯄꯩꯁꯥ ꯂꯩꯇꯩ
ꯑꯩꯁ ꯑ ꯀꯩꯅꯣ ꯏꯁꯄꯥꯏꯁꯤ ꯈꯔ ꯑꯣꯏꯕ ꯄꯨꯔꯛꯑꯣꯀꯣ ꯕꯦꯝꯕꯦꯝ
ꯑꯦ ꯏ ꯀꯈꯤꯗ ꯍꯕꯧꯕꯅ
ꯄꯨꯔꯛꯑꯣ ꯉꯥꯏꯕꯤꯔꯝꯃꯨꯔꯥ ꯅꯠꯇ꯭ꯔꯒ ꯍꯥꯟꯅ ꯆꯥꯎꯧꯔꯥ ꯍꯥ
ꯄꯁꯂꯦ ꯍꯥꯏ ꯌꯥ ꯀꯔꯤ
ꯅ ꯍꯥꯟꯗꯣ ꯃꯥꯜꯗꯦꯗ ꯅꯪ ꯌꯥꯝ ꯊꯦꯡꯉꯦꯅꯦ ꯉꯥꯏꯕ ꯉꯝꯗꯅꯦꯃꯦ
ꯀꯩꯅꯣ ꯃꯔꯗꯕꯅꯤ ꯉꯥꯏ ꯉꯝꯗꯗꯤ ꯍꯥꯟꯅ ꯆꯠꯂꯣ ꯍꯥꯏꯗꯨꯗꯤ
ꯑꯗꯨꯗꯤ ꯁꯥꯏꯗꯤꯛꯁ ꯑꯣꯏꯅꯕ ꯀꯩ ꯆꯥꯁꯦꯔꯥ
ꯀꯩꯕ
ꯆꯩꯗꯤꯁ ꯁꯥꯏꯗꯤꯁ
ꯍꯥꯏꯕꯤꯗ꯭ꯔꯣ ꯑꯃꯣꯛ ꯃꯄꯥ
ꯇꯦꯔꯦꯁꯇ ꯆꯥꯔꯁꯦ ꯊꯣꯡꯕ ꯂꯣꯏꯔꯒ ꯀꯥꯏ ꯐꯒ ꯅꯣꯡꯁꯦ ꯍꯥꯏꯕ ꯉꯝꯗꯦ
ꯁ ꯇꯥꯔ ꯑꯅꯤ ꯍꯣꯏ ꯐꯥꯔꯦꯅꯤ ꯀꯣꯛ ꯂꯩꯕꯤꯔꯒꯦ
ꯀꯣ ꯑꯩ ꯀꯦꯟꯗꯣ ꯄꯥꯝꯃꯦꯀꯣ
ꯆꯠꯂꯦ ꯇꯥꯅꯤꯡꯗꯦ
ꯑ
ꯀꯦꯡꯀꯤꯗꯣ ꯄꯥꯝꯃꯣ ꯄꯥꯝꯃꯦ ꯑꯗꯨꯒ ꯒꯨꯂꯥꯞ ꯖꯥꯃꯨꯟꯁꯨ ꯑꯍꯨꯝ
ꯅꯪ ꯅꯪꯒꯤ ꯅꯪꯒꯤ ꯄꯩꯁꯥ ꯊꯥꯔꯛꯑꯣ ꯑꯗꯨꯗꯤ ꯑꯩ ꯂꯩꯕꯤꯔꯒꯦ
ꯑꯩ ꯄꯩꯁꯥ ꯀꯨꯟ ꯈꯛꯇ ꯂꯩꯌꯦ ꯄꯩꯁꯥꯨ ꯄꯥ ꯀꯨ ꯈꯛꯒ ꯂꯑ
ꯂꯨꯄꯥ ꯀꯨꯟꯗꯣ ꯊꯥꯔꯛꯑꯣ ꯑꯗꯨꯗꯤ ꯅꯪꯒꯤ ꯀꯦꯟꯗꯣ ꯂꯧꯕ ꯌꯥꯔꯅꯤ
ꯌꯥꯔꯣꯏ
ꯩꯗ ꯇꯣ ꯇꯣꯕꯅꯤ ꯑꯩ ꯍꯧꯖꯤꯛ ꯂꯥꯛꯑꯅꯤ ꯊꯝꯃꯒꯦꯀꯣ
ꯍꯣꯏ ꯍꯣꯏ ꯂꯥꯛꯑꯣ ꯂꯥꯛꯑꯣ